ꯇꯥꯕ꯭ꯔꯣ ꯑꯣ ꯇꯥꯏꯌꯦ ꯇꯥꯏ
ꯇꯥꯔꯦ ꯇꯥꯔꯦ ꯆ ꯆꯥꯛ ꯆꯥꯔꯕꯣ
ꯑꯩ ꯆꯖꯥꯊꯣꯛꯇ ꯉꯥꯏꯕꯤꯌꯦ ꯀꯩꯅꯣ ꯇꯧꯔꯦ ꯑ ꯁꯦꯕꯣꯠ ꯁꯦꯕꯣꯠ ꯀꯩꯀꯥ ꯃꯌꯥꯟꯃꯌꯥꯟ ꯇꯧꯔꯒ ꯏꯔꯣꯜꯂꯦ ꯑꯗꯒꯤ ꯕꯣꯔꯥ ꯑꯃ ꯍꯧꯔꯦ ꯑꯗꯨ ꯑꯗꯨꯝ ꯆꯥꯥꯁꯜꯂꯦ ꯉꯥ ꯑꯌꯥꯏꯕ ꯈꯔꯁꯨ ꯌꯥꯎꯋꯤ ꯅꯣꯡꯃ ꯅꯣꯡꯃꯒꯤ ꯑꯗꯨꯝ ꯆꯥꯁꯤꯜꯂꯁꯦꯅ
ꯑꯗꯨꯅꯤ ꯑꯍꯥꯎꯕ ꯉꯥꯛꯇꯅꯦ ꯑꯩꯗꯤ ꯑ ꯍꯤꯗꯥꯛꯁꯤꯁꯨ ꯆꯥꯏ ꯑꯗꯨ ꯁꯗꯥ ꯌꯥꯎꯕꯣꯠꯁꯤ ꯆꯥꯔꯨꯒꯤꯅꯣ ꯍꯥꯏꯕꯅꯦ ꯁꯨꯃꯥꯏꯅ ꯇꯧꯔꯝꯃꯦ ꯑꯩꯈꯣꯏ ꯑꯌꯥꯝꯕꯅ ꯎꯇꯤ ꯊꯣꯡꯖꯤꯜꯂꯝꯃꯦ ꯑꯁꯪꯕꯗ ꯆꯥꯅꯤꯡꯕꯒꯅꯦ ꯑꯗꯨꯝ ꯈꯔ ꯑꯗꯨꯝ ꯆꯥꯥꯁꯜꯂꯦ ꯀꯩꯗꯧꯋꯦꯒꯦꯅ ꯈꯜꯂꯒ ꯑꯗꯨꯒ ꯑꯩꯁꯦ ꯑ ꯑꯣꯖꯥꯒꯤ ꯄꯨꯟꯁꯤ ꯋꯥꯔꯤ ꯏꯕꯗꯨꯒꯤ ꯈꯔ ꯁꯤꯡꯀꯠꯂꯝꯃꯦ ꯄꯦꯁ ꯃꯉꯥ ꯇꯔꯨꯛ ꯁꯤꯡꯀꯠꯂꯦ ꯈꯤꯇꯪ ꯊꯦꯡꯊꯔꯦ ꯑꯗꯨꯒ ꯀ꯭ꯂꯥꯁꯀꯤ ꯏꯃꯥꯟꯅꯕꯁꯤꯡ ꯍꯧꯖꯤꯛ ꯑꯩꯁꯨ ꯄꯥꯎ ꯐꯥꯎꯅꯔꯤ ꯑꯗꯨꯒ ꯀꯩꯅꯣ ꯇꯧꯔꯤ ꯋꯦꯗꯔꯁꯤꯅ ꯃꯔꯣꯜ ꯑꯃ ꯅꯣꯡ ꯑꯃꯨꯛ ꯆꯨꯏꯌꯦ ꯑꯃꯨꯛ ꯁꯥꯡꯉꯦ ꯃꯩꯒ ꯑꯝꯇ ꯂꯥꯛꯈꯤꯗ꯭ꯔꯦ ꯅꯣꯡ ꯈꯤꯇꯪ ꯆꯨꯕ ꯌꯥꯗꯕ ꯂꯝꯗꯝ ꯑꯗꯒꯤ ꯅꯨꯡꯁꯤꯠ ꯈꯤꯇꯪ ꯁꯤꯠꯄ ꯌꯥꯗꯕ ꯂꯝꯗꯝ ꯃꯩ ꯄꯨꯡ ꯃꯨꯠꯇ ꯃꯨꯜꯂꯤꯁꯤꯕꯨ ꯀꯩꯗꯧꯔꯦ ꯍꯥꯏꯕꯅꯣ ꯁꯤꯅ
ꯑꯈꯣꯏꯒꯤꯗꯤ ꯃꯩꯗꯤ ꯃꯠꯇꯤꯒ ꯅꯣꯡꯕꯨꯗꯤ ꯃꯔꯤꯛ ꯃꯔꯤꯛ ꯇꯥꯏꯌꯦꯕꯀꯣ ꯑꯗꯨꯒ ꯃꯩꯗꯤ ꯃꯨꯠꯇꯦ
ꯑꯗꯨꯅꯤ ꯇꯧꯔꯤꯁꯦ ꯑꯩꯈꯣꯏꯒꯤꯗ ꯑꯩꯈꯣꯏꯗꯤ ꯀꯨꯏꯔꯦ ꯃꯠꯈꯤꯕ
ꯃꯩ ꯂꯥꯛꯇꯕꯁꯤ ꯕꯤꯕꯨ ꯌꯥꯝ ꯆꯨꯕꯅꯤꯅꯦ ꯑꯩꯈꯣꯏꯁꯨ ꯃꯩ ꯂꯥꯛꯇ꯭ꯔꯗꯤ ꯄꯨꯔꯥ ꯁꯨꯔꯨꯝꯒ ꯆꯞ ꯃꯥꯟꯅꯩ ꯏꯃꯨꯡꯁꯦ ꯀꯥ ꯃꯌꯥꯝꯁꯦ ꯌꯥꯝ ꯌꯥꯝꯕ ꯍꯥꯏꯅꯀꯣ ꯀꯩꯅꯣ ꯇꯧꯗꯦꯕ ꯃꯌꯥꯏꯗꯒ ꯂꯩꯕꯅꯤꯅ ꯑꯩꯗꯤ ꯄꯨꯝꯃꯝ ꯃꯝꯃꯦꯕ ꯃꯩ ꯍꯦꯛ ꯃꯨꯠꯈꯤꯕꯗ ꯑꯈꯣꯏꯗꯤ ꯃꯩ ꯀꯦꯟꯗꯜꯒꯨꯝꯕ ꯊꯥꯥꯟꯗꯕ ꯌꯥꯗꯦ ꯗꯦꯕ ꯃꯩꯕꯨ ꯃꯠꯂꯗꯤ ꯅꯨꯡꯊꯤꯟ ꯑꯣꯏꯔꯁꯨ ꯄꯨꯝꯃꯝ ꯃꯝꯃꯦꯕ
ꯑꯗ ꯀꯔꯤꯒꯨꯝꯕ ꯃꯝꯒꯤ ꯇꯥꯖꯨ ꯅꫭꯏꯗꯤ ꯑꯗꯨꯝ ꯂꯩꯕꯅꯤꯅ ꯆꯤꯡꯐꯥ ꯈꯔꯗꯤ ꯄꯨꯔꯝꯗꯣꯏꯅꯤ ꯑꯅ ꯑꯍꯥꯟꯕ ꯈꯛꯥꯂꯛ ꯁꯂꯥ ꯂꯥꯛꯇꯣꯛꯇꯅ ꯂꯥꯛꯄ ꯃꯤꯗꯤ ꯉꯥꯎꯗꯣꯏꯅꯦꯕꯪ ꯅꯨꯡ ꯍꯦꯛ ꯃꯝꯃ ꯀꯥꯟꯗ
ꯃꯥꯅꯦ ꯉꯥꯎꯗꯅꯦ ꯑꯩꯈꯣꯏꯒꯤꯗꯤ ꯆꯪꯉꯒ ꯊꯣꯛꯐꯝ ꯈꯪꯗꯕꯅꯤ ꯂꯝꯕꯤꯁꯦ ꯀꯥꯒꯤ ꯀꯥꯃꯛꯇ ꯌꯥꯝꯕꯒꯤꯅꯈꯛ ꯐꯥꯎꯗꯣꯛ ꯐꯥꯎꯖꯤꯟ ꯂꫭꯏ ꯌꯥꯕ ꯑꯗꯨ ꯑꯣꯏꯕꯅꯤꯅꯅꯦ ꯑꯁ ꯀꯔꯣꯝ ꯊꯣꯛꯇꯣꯏꯅꫭ ꯃꯦꯟꯇ ꯗꯦꯇ ꯍꯥꯏꯅꯦꯕ ꯃꯤ ꯑꯍꯥꯟꯕ ꯂꯥꯛꯄ ꯃꯤꯁꯤꯡꯅꯦꯕ
ꯅꯣꯏꯒꯤ ꯀꯩꯅꯣꯗꯣ ꯍꯧꯖꯤꯛꯀꯤꯅ ꯊꯥꯏꯅꯒꯤ ꯌꯨꯝ ꯑꯔꯤꯕꯗꯣ ꯑꯅꯧꯁꯒꯠ ꯄꯗꯣ ꯅꯠꯇꯕ ꯑꯅꯧꯕ ꯁꯥꯒꯠꯄ ꯅꯠꯇꯕ ꯊꯥꯏꯅꯒꯤ ꯑꯔꯤꯕꯗꯅ ꯁꯨꯝ ꯗꯇꯅ ꯄꯨꯟꯅ ꯀꯌꯥ ꯀꯌꯥ ꯀꯌꯥ ꯀꯌꯥꯃꯨꯛ ꯁꯨꯒꯦ
ꯆꯌꯥꯝꯃꯤꯌꯦ
ꯑꯩꯅ ꯈꯪꯕꯗ ꯑꯃ ꯑꯅꯤ ꯑꯍꯨꯝ ꯃꯥ ꯔꯤ ꯃꯉꯥ ꯇꯔꯨꯛ ꯇꯔꯦꯠ ꯅꯤꯄꯥꯟ ꯃꯥ ꯄ ꯃꯍꯪꯁꯤꯗ ꯌꯥꯝꯕ ꯃꯥꯜꯂꯦ ꯒꯥꯟ
ꯌꯥꯝꯃꯤ ꯍꯥꯏꯕ ꯌꯥꯝꯅ ꯀꯥ ꯁ ꯆꯥꯎꯕ ꯅꯠꯇ꯭ꯔꯒꯁꯨ ꯑꯩꯈꯣꯏꯒꯤ ꯀꯩ ꯍꯥꯏꯅꯤ ꯊꯥꯏꯅꯒꯤ ꯌꯨꯝꯁꯤꯡꯁꯤꯗꯤ ꯀꯥꯁꯨ ꯀꯌꯥ ꯆꯥꯎꯒꯟꯗꯦꯅꯤ ꯂꯝꯃꯤꯌꯥꯏ ꯀꯥꯥꯖꯦ ꯈꯛꯇꯅꯤ ꯈꯔ ꯆꯥꯎꯔꯤꯁꯦ ꯃꯈꯥ ꯊꯪꯕꯒ ꯑꯋꯥꯡ ꯊꯪꯕꯒꯁꯤꯗꯤ ꯀꯥꯗꯤ ꯄꯤꯛꯇꯤ ꯄꯤꯛꯑꯒ ꯑꯩꯈꯣꯏꯒꯤ ꯃꯥꯌꯥꯝ ꯌꯥꯝꯕ ꯑꯗꯨ ꯑꯣꯏꯕ
ꯑꯗꯒꯤ ꯑ ꯍꯧꯖꯤꯛ ꯍꯧꯖꯤꯛ ꯅꯣꯏꯗ ꯀꯥꯂꯨꯒꯤ ꯁꯥꯒꯠꯂꯤꯗꯣ ꯑꯗꯨꯒꯤ ꯍꯦꯛ ꯊꯪꯅꯕ ꯃꯅꯤꯡꯂꯣꯝꯗ ꯅꯪꯅ ꯍꯧꯖꯤꯛ ꯂꯩꯔꯤꯕ ꯖꯒꯥꯗꯨꯣ ꯐꯃꯨꯡꯒ ꯊꯥꯏꯗꯣ ꯑꯗꯨꯒꯤ ꯑꯦꯔꯤꯌꯥꯗꯨꯅ ꯀꯅꯥꯒꯤ ꯅꯣꯏ ꯗꯥ ꯁꯨꯅꯤꯟꯒꯤ ꯃꯊꯛꯀꯤ ꯃꯌꯥꯝꯕꯒꯤ ꯇꯥꯗꯣꯏꯔꯥ
ꯑꯥ ꯃꯊꯛꯇ ꯑꯗꯨꯒꯤ ꯇꯥꯗꯦꯕ ꯑꯩ ꯃꯊꯪꯗꯅ ꯑꯩꯒꯤꯅ ꯈ꯭ꯋꯥꯏ ꯂꯥꯁ ꯑꯣꯏꯒꯗꯧꯕꯅꯦꯕꯀꯣ ꯃꯅꯤꯗꯡ ꯑꯗꯣ ꯗꯥꯁꯨꯅꯤꯜ ꯂꯩꯔꯕꯅꯤꯅ ꯑꯗꯨꯒꯤ ꯗꯥ ꯁꯨꯅꯤꯜꯒꯤ ꯃꯃꯥꯡꯗ ꯑꯣꯏꯅ ꯂꯧꯕ ꯇꯥꯔꯦ ꯑꯩꯒꯤ ꯃꯥꯅ ꯂꯩꯁꯟꯒ꯭ꯔꯝꯅꯤꯅ
ꯎꯝ ꯇꯨꯝꯗꯣꯏꯔꯣ ꯉꯍꯥꯛ
ꯍꯤꯞꯁ‌ꯦ ꯍꯤꯞ ꯀꯦꯅ ꯉꯥꯏꯍꯥꯛ ꯍꯤꯞꯊꯔꯝꯕꯅꯤ ꯑꯩ ꯑꯩꯒꯤ ꯑꯩꯈꯣꯏ ꯏꯃꯥꯟꯅꯕ ꯇꯥꯖꯇꯣ ꯐꯣꯟ ꯇꯧꯔꯛꯑꯝꯕ ꯃꯥꯗꯣ ꯉꯁꯤ ꯄꯨꯡ ꯇꯔꯥꯃꯈꯥꯏ ꯑꯗꯨꯋꯥꯏꯗ ꯃꯥꯒꯤ ꯅꯥꯇꯣꯟꯒꯤ ꯑꯣꯄꯔꯦꯁꯟꯗꯣ ꯇꯧꯅꯦꯅ ꯍꯥꯏꯕꯅꯦ ꯑꯗꯣ ꯃꯣꯏ ꯑ ꯀꯩꯅꯣ ꯏꯃꯥꯔꯖꯦꯟꯁꯤ ꯑꯃꯈꯛ ꯈꯨꯠ ꯁꯣꯛꯄꯒꯤ ꯂꯥꯛꯑꯦꯅ ꯇꯧꯕꯒꯤ ꯇꯧꯕꯗꯨꯗ ꯄꯨꯡ ꯑꯃꯗ ꯇꯧꯔꯁꯦꯅ ꯍꯥꯏꯌꯦꯅ ꯍꯧꯖꯤꯛꯇ ꯃꯥ ꯀꯧꯁꯤꯜꯂꯛꯑꯦ ꯍꯥꯏꯒꯤꯈꯤꯕꯅꯦ ꯄꯨꯡ ꯀꯌꯥ ꯇꯥꯔꯦ ꯕꯥꯔꯣꯒ ꯃꯤꯅꯤꯠ ꯇꯔꯥꯅꯤꯊꯣꯏ ꯇꯥꯔꯦ ꯀꯧꯁꯜꯂꯛꯑꯣ ꯑꯗꯨ ꯃꯁꯨ ꯀꯧꯁꯜꯂꯛꯑꯦꯅ ꯍꯥꯏꯅ ꯆꯪꯈ꯭ꯔꯦ ꯐꯣꯟ ꯊꯝꯃꯝꯃꯒ ꯍꯥꯏꯔꯛꯑ‌ꯣ ꯍꯥꯏꯔꯛꯑꯣ
ꯎꯝ ꯑꯥ ꯃꯥꯒꯤꯗꯨ ꯅꯥꯇꯣꯟ ꯄꯤꯛꯊꯍꯟꯗꯣꯏꯔꯣ ꯅꯠꯇ꯭ꯔꯒ ꯇꯨꯝꯍꯟꯗꯣꯏꯔꯣ ꯀꯃꯥꯏꯅ ꯇꯧꯅꯣ
ꯃꯅꯥꯇꯣꯟꯅ ꯌꯥꯝ ꯆꯥꯎꯕꯗꯣ ꯑꯩꯈꯣꯏꯒꯤ ꯅꯈꯥꯡꯁꯨ ꯇꯦꯛꯄꯅꯦꯕꯀꯣ ꯑꯗꯨ ꯋꯥꯡꯈꯠꯍꯜꯂꯒ ꯁꯦꯝꯅꯤꯅ ꯍꯥꯏꯕꯅꯦ ꯍꯧꯖꯤꯛꯀꯥꯟ ꯐꯖꯍꯟꯕꯁꯤ ꯂ‌ꯣꯏ ꯌꯥꯔꯦꯗ ꯁꯦꯟꯒꯤ ꯋꯥ ꯈꯛꯇ ꯉꯥꯏꯔ‌ꯦ
ꯑꯗꯨꯕꯨ ꯑꯩꯅ ꯀꯤꯖꯔꯤꯁꯦ ꯃꯤꯠ ꯑꯩꯈꯣꯏ ꯃꯤꯠꯄꯨꯗꯤ ꯈꯔ ꯎꯟꯁꯥꯗꯣ ꯎꯟꯁꯥ ꯂꯧꯊ‌ꯣꯛ ꯂꯧꯊꯣꯛꯑꯀꯥꯟꯗ ꯐꯣꯠꯄꯅꯤ ꯐꯩ ꯊꯥꯡꯒꯩꯁ‌ꯦꯡꯅ ꯅꯥꯇꯣꯟꯗ ꯁꯦꯂꯤꯀꯣꯟ ꯐꯨꯝꯕꯁꯦ ꯍꯥꯏꯗꯤ ꯐꯨꯝꯈꯤꯕ ꯄꯣꯠꯁ‌ꯦ ꯃꯤꯑꯣꯏ ꯆꯍꯤ ꯆꯍꯤ ꯒꯤ ꯃꯇꯨꯡ ꯏꯟꯅ ꯃꯥꯒꯤ ꯎꯟꯁꯥ ꯈꯣꯏꯖꯟꯕ ꯔꯛꯄ ꯑꯗꯒꯤ ꯇꯤꯡꯈꯠꯂꯛꯄ ꯍꯥꯏꯕ ꯑꯃ ꯂꯩꯁꯅꯤ ꯑꯗꯨꯗꯣ ꯍꯛꯆꯥꯡꯁꯦ ꯍꯥꯏꯕꯗꯤ ꯈꯤꯇꯪ ꯍꯟꯊꯔꯛꯄ ꯅꯠꯇ꯭ꯔꯒ ꯅꯣꯏꯈꯠꯂꯛꯄ ꯅꯣꯏꯊꯕꯗ ꯑꯃꯨꯛ ꯍꯛꯆꯥꯡꯒꯤ ꯑꯩꯈꯣꯏꯒꯤ ꯄꯥꯥꯔꯠ ꯆꯥꯎ ꯄꯤꯛꯄꯩ ꯁꯨꯝ ꯆꯦꯟꯖ ꯇꯧꯔꯛꯄ ꯃꯇꯝꯗ ꯍꯥꯞꯈꯤꯕ ꯁꯤꯂꯤꯀꯣꯟꯗꯨꯅ ꯕꯦꯔꯥ ꯀꯥꯔꯛꯑꯣꯏꯗꯔꯕ ꯀꯨꯏꯔꯒ
ꯈꯪꯗꯦ ꯑꯗꯨꯅꯤ ꯍꯥꯏꯁꯦ ꯑꯗꯒꯤ ꯀꯩꯒꯨꯝꯕ ꯌ‌ꯦꯡꯉ‌ꯣꯅꯦ ꯃꯤꯑꯣꯏꯕ ꯍꯥꯏꯁꯤ ꯇꯨꯁꯟ ꯈꯣꯠꯁꯟꯕ ꯍꯥꯏꯕ ꯑꯃꯁꯨ ꯂꯩ ꯃꯥꯏꯅ ꯎꯞꯄꯒ ꯇꯨ ꯇꯨ ꯇꯨꯔꯣꯏ ꯍꯥꯏꯅꯤꯡꯉꯥꯏꯁꯨ ꯂꯩ ꯄꯣꯟꯇꯦ ꯑꯗꯒꯤ ꯈꯠꯅ ꯆꯩꯅꯔꯛꯄ ꯍꯥꯏꯕ ꯑꯃꯁꯨ ꯂꯩꯔꯤ ꯅꯥꯇꯣꯟꯗꯨꯗ ꯈꯪꯗꯦꯗ ꯑꯐꯕ ꯄꯣꯠꯄꯨ ꯗꯤ ꯑꯝꯇ ꯅꯠꯇꯦꯗ ꯈꯨꯠꯁꯦꯝꯒꯤ ꯄꯣꯠꯅꯕꯨ ꯀꯔꯤꯅꯣ ꯍꯣꯏ ꯇꯁꯦꯡꯅ ꯃꯤꯠꯊꯨꯞ ꯂꯦꯟꯈꯤꯕ ꯑꯗꯨꯗꯤ ꯀꯩꯁꯨ ꯑꯀꯥꯏꯕꯕꯨꯗꯤ ꯂꯩꯇꯦ ꯑꯃꯔ‌ꯣꯝꯗ ꯃꯣꯏꯅꯕꯨ ꯅꯤꯌꯣꯝ ꯆꯨꯝꯅꯕꯨ ꯇꯧꯕꯤꯔꯒꯗꯤ ꯑꯗꯨꯒ ꯅꯥꯇꯣꯟꯒꯨꯝꯕ ꯁꯦꯝꯕ ꯈꯣꯠꯄꯁꯤꯗꯤ ꯑꯩꯗꯤ ꯈꯪꯗꯦ ꯒꯌꯥꯟ ꯇꯥꯗ‌ꯦ
ꯑꯣ ꯑꯗꯨꯅꯦꯃꯦ ꯍꯧꯖꯤꯛꯀꯥꯟꯗꯤ ꯈꯖꯥꯏ ꯀꯨꯠꯄꯤ ꯑꯗꯒꯤ ꯆꯤꯕꯥꯟ ꯆꯥꯎꯕꯤ
ꯑꯗꯒꯤ ꯀꯩꯕ ꯉꯛꯁꯝꯃꯒ ꯑꯩꯈꯣꯏ ꯈꯗꯥꯡ ꯊꯣꯟꯕ ꯈꯣꯠꯄ ꯑꯗ‌ꯣ ꯇꯧꯔꯦ ꯁꯤ ꯍꯥꯏꯔꯤꯕ ꯄꯣꯠ ꯃꯌꯥꯝꯁꯦ ꯍꯣꯏ ꯑꯇꯣꯞꯄ ꯋꯥꯔꯜꯒꯤ ꯃꯐꯝ ꯃꯌꯥꯝꯗꯁꯨ ꯂꯣꯏ ꯆꯠꯅꯔꯒꯁꯨ ꯁ ꯀꯩꯅꯣꯗꯅꯗꯤ ꯌꯥꯝ ꯍꯦꯜꯂꯦ ꯁꯨꯝ ꯈꯪꯕꯗ ꯑꯩꯈꯣꯏꯒꯤ ꯆꯤꯅꯥ ꯖꯄꯥꯟ ꯀꯣꯔꯤꯌꯥ ꯁꯣꯝ ꯁ꯭ꯥꯏꯗꯠꯇꯅꯗꯤ ꯌꯥꯝ ꯁꯦꯝꯃꯦꯀꯣ ꯃꯤꯁꯤꯡꯁꯦ
ꯁꯦꯝꯃꯤꯅꯤ ꯃꯣꯏꯗꯤ ꯑꯁ ꯀꯥꯏꯗꯒꯤ ꯃꯣꯏꯅ ꯑꯃꯨꯛ ꯀꯩꯅꯣ ꯆꯥꯎꯈꯠꯄꯒꯤ ꯂꯝꯁꯦ ꯌꯥꯝꯅ ꯃꯥꯡꯖꯤꯜ ꯊꯥꯔꯕꯅꯤꯅꯀꯣ ꯑꯗꯨꯗꯅ ꯃ‌ꯣꯏꯗ ꯐꯖꯕꯒꯤ ꯄꯣꯠꯁꯤ ꯃꯣꯏꯅꯁꯨ ꯌꯥꯝ ꯍꯦꯜꯂꯤ
ꯃꯣꯏꯅ ꯑꯗꯨꯃꯥꯏꯅ ꯁꯦꯝꯗꯣꯛꯎꯔꯅꯤ ꯃꯁꯥ ꯃꯁꯥꯗꯤ ꯄꯥꯖꯔꯅꯤ ꯑꯗꯨꯒ ꯃꯣꯏꯅ ꯄꯣꯛꯂꯛꯄ ꯃꯆꯥꯗꯤ ꯊꯤꯗꯣꯏꯁꯤꯗꯤ
ꯃꯥꯅꯤ ꯁꯦꯝꯉꯣꯀ ꯑꯗꯨꯅꯤ
ꯃꯣꯏꯗꯤ ꯃꯤꯊꯨꯞ ꯅꯥꯊ ꯃꯆꯤꯟꯕꯥ ꯅꯨꯡꯃ ꯅꯥꯇꯣꯟ ꯁꯦꯝꯃꯦ ꯑꯉꯥꯡꯗꯤ ꯑꯗꯨꯃꯥꯏꯅ ꯀꯩꯁꯨ ꯊꯣꯛꯂꯛꯑꯣꯏꯗ ꯑꯉꯥꯡꯗꯩ ꯃꯣꯏ ꯍꯥꯟꯅ ꯂꯩꯕꯣ ꯁꯛ ꯑꯗꯨꯗꯩ ꯊꯣꯛꯂꯛꯀꯗꯣꯏꯅꯦꯕ
ꯎꯝ ꯈꯨꯁꯦꯝꯒꯤ ꯈꯨꯠꯁꯦꯝꯒꯤ ꯃꯥꯏꯊꯣꯡ ꯇꯥꯔꯦ ꯍꯧꯖꯤꯛꯀꯥꯟꯁꯦ
ꯑꯣ
ꯎꯝ
ꯁꯨꯡꯀꯦ ꯀꯦꯗꯅ ꯐꯖꯕꯤ ꯀ ꯍꯥꯏꯗꯣ ꯌꯥꯎꯕ ꯌꯥꯎꯗ꯭ꯔꯦꯅꯦ ꯍꯧꯖꯤꯛꯀꯥꯟꯗꯤ
ꯀꯦꯕꯒꯁꯨ ꯂꯣꯏ ꯍꯩꯔꯦ ꯍꯧꯖꯤꯛꯀꯥꯟꯗꯤ ꯅꯨꯄꯥ ꯃꯆꯥ ꯑꯣꯏꯔꯣ ꯅꯨꯄꯤ ꯃꯆꯥ ꯑꯣꯏꯔꯣ ꯐꯤꯖꯦꯠ ꯆꯛꯆꯥ ꯑꯣꯏꯔꯣ ꯑꯗꯒꯤ ꯁꯤ ꯁꯦꯠꯂꯒ ꯁꯤ ꯄꯥꯕ ꯀꯥꯟꯗ ꯌꯥꯝ ꯍꯩꯔꯦ ꯍꯧꯖꯤꯛꯇꯤ ꯃꯣꯏ
ꯎꯝ ꯑꯣ ꯊꯕ ꯇꯧꯕꯤꯗꯣ ꯂꯥꯛꯑꯝꯃꯦ ꯑꯩꯈꯣꯏꯁꯤꯗ ꯉꯁꯥꯏ ꯑꯗꯨꯒ ꯃꯥꯅ ꯉꯔꯥꯡ ꯍꯋꯥꯏ ꯂꯩꯒꯦ ꯍꯥꯏꯕꯗꯣ ꯄꯨꯔ ꯆꯠꯈ꯭ꯔꯦ ꯃꯌꯨꯝ ꯑꯅꯤ ꯑꯗꯨꯒ ꯐꯗꯤ ꯌꯥꯎꯔꯦ ꯍꯧꯖꯤꯛ ꯄꯤꯕ ꯀꯥꯎꯗꯅ ꯇꯣꯝꯇꯣꯝꯒꯤ ꯐꯗꯤ ꯑꯅꯤꯈꯛ ꯄꯨꯔ ꯆꯠꯈꯤꯕꯅꯤ ꯃꯥꯒꯤ ꯆꯨꯍꯤꯤꯡ ꯁꯣꯟꯕꯒꯤ ꯃꯊꯛꯇ ꯃꯦꯆꯤꯟꯗꯣ ꯍꯥꯏꯐꯦꯠ ꯀꯨꯞꯅꯕꯅ ꯀꯩꯅꯣꯝ ꯑꯇꯣꯞꯄ ꯑꯀꯨꯞꯞꯄꯗꯤ ꯁꯨꯝ ꯃꯤꯅ ꯆꯥꯅ ꯊꯛꯅꯕ ꯄꯣꯠꯅꯤꯅ ꯃꯆꯨ ꯃꯃꯦꯟꯅꯁꯨ ꯃꯔꯥꯡ ꯇꯨꯔꯥꯡ ꯑꯃ ꯀꯨꯞꯁꯣꯟꯕꯗ ꯅꯨꯡꯉꯥꯏꯇꯦꯗꯅ ꯑꯗꯨꯅ ꯐꯤꯗꯣ ꯄꯤꯔꯛꯑꯣ ꯐꯗꯤ ꯃꯆꯥꯗꯣ ꯑꯅꯤꯈꯛ ꯄꯨꯈꯤꯕꯅꯤ
ꯎꯝ
ꯉꯁꯤ ꯍꯧꯖꯤꯛ ꯅꯨꯡꯊꯤꯟꯗꯤ ꯍꯧꯖꯤꯛꯀꯥꯟ ꯍꯧꯖꯤꯛꯇꯤ ꯆꯥꯛꯆꯥꯥ ꯇꯣꯛꯄꯅꯤꯅ ꯂꯣꯏ ꯂꯦꯞꯅꯔꯝꯃꯤꯅꯤ ꯑ ꯑ ꯆꯥ ꯄꯠ ꯆꯥꯈꯠ
ꯎꯝ ꯉꯁꯤꯗꯤ ꯉꯁꯤꯗꯤ ꯀꯩꯝ ꯍꯧꯥꯎꯦ ꯈꯣꯏꯗꯥ ꯑꯗꯨ ꯃꯁꯥ ꯅꯨꯡꯉꯥꯏꯇꯕ꯭ꯔꯥ ꯈꯪꯗꯦ ꯑꯗꯨꯒꯤ ꯊꯕꯛ ꯑꯃꯐꯥꯎ ꯇꯧꯗꯦ ꯉꯁꯤꯗꯤ
ꯎꯝ
ꯅ ꯃꯆꯣꯊꯥꯦ
ꯍꯈꯣꯏꯅ ꯆꯨꯁꯦ ꯃꯪꯗꯤ ꯃꯪꯉꯦ ꯑꯗꯨꯒ ꯐꯤꯔꯣꯟꯜꯁꯦ ꯉꯔꯥꯡ ꯈꯤꯇꯪ ꯀꯪ ꯐꯠꯇꯕ ꯀꯪꯗꯤ ꯀꯪꯉꯦ ꯑꯗꯨꯑꯣꯏꯁꯨ ꯈꯤꯇꯪ ꯃ ꯀ ꯂꯩꯕ ꯃꯥꯟꯕꯒ ꯉꯁꯤ ꯅꯨꯡꯁꯥꯗ ꯐꯧꯗꯣꯛꯄꯅꯦꯗꯣ ꯍꯥꯃꯨ ꯍꯃꯨ ꯇꯥꯈ꯭ꯔꯦ ꯉꯁꯥꯏꯁꯦ ꯑꯃꯨꯛ ꯉꯥꯏꯍꯥꯛꯇꯪ ꯂꯧꯁꯤꯜꯍꯧꯗ꯭ꯔꯕ ꯅꯣꯡ ꯆꯨꯕꯗ ꯑꯃꯨꯛ ꯆꯣꯠꯂꯦꯕ ꯑꯃꯨꯛ
ꯅꯣꯡ ꯆꯨꯕꯗ ꯐꯤ ꯁꯨꯕꯁ ꯌꯥꯝ ꯕꯦꯔꯥ ꯀꯥꯏ ꯍꯥꯏꯕ ꯑꯗꯒꯤ ꯀꯥꯡ ꯑꯗꯨꯅ ꯑꯃꯨꯛ ꯂꯩꯕꯗꯨꯁꯨ ꯃꯅꯝꯗ ꯅꯝꯊꯤ ꯑꯗꯨꯗꯨꯅꯅꯦ ꯀꯩꯅꯣ ꯊꯥꯛꯑꯣ ꯀꯝꯐꯣꯔꯠ ꯇꯨ ꯂꯩꯔꯒꯅꯦ ꯊꯥꯛꯑꯣ ꯑꯗꯨꯒ ꯑꯗꯨꯒ ꯁꯨꯕ ꯑꯩꯈꯣꯏꯒꯤ ꯂꯣꯏꯔꯛꯄꯗ ꯊꯥꯗꯣꯛꯄ ꯂꯣꯏꯔꯀꯥꯟꯗꯅꯦ ꯏꯁꯤꯡ ꯈꯔ ꯍꯥꯞꯄꯒ ꯀꯝꯐꯣꯔꯠꯇꯨ ꯈꯔ ꯊꯥꯗꯔꯒꯅꯦ ꯐꯤꯁꯤꯡꯗꯣ ꯑꯃꯨꯛ ꯂꯨꯞꯄꯒ ꯑꯃꯨꯛ ꯁꯨꯝꯗꯣꯛꯑꯒ ꯐꯧꯗꯣꯛꯑꯕ ꯑꯗꯨ ꯑꯣꯏ ꯇꯥꯔꯗꯤ ꯀꯪꯗ ꯇꯥꯔꯁꯨꯅꯦ ꯃꯥꯒꯤ ꯃꯅꯝ ꯐꯤꯒꯤ ꯃꯅꯝ ꯑꯩꯈꯣꯏ ꯐꯤ ꯀꯪꯗ꯭ꯔꯀꯥꯟꯗ ꯃꯅꯝꯗꯨ ꯅꯝꯊꯤꯕ ꯑꯃ ꯌꯥꯎꯕꯅꯦꯕ ꯑꯗꯨꯒꯤ ꯃꯅꯝꯗꯣ ꯑꯝꯇ ꯆꯦꯜꯂꯔꯣꯏ ꯀꯝꯐꯣꯔꯠꯇꯣ ꯍꯥꯞꯄꯗꯤ ꯑꯗꯨꯃꯥꯏꯅ ꯀꯝꯐꯣꯔꯠ ꯑꯃ ꯂꯩꯔ ꯊꯝꯃꯣ ꯑꯩꯁꯨ ꯑꯗꯨꯝ ꯋꯥꯠꯇꯕꯤꯗ ꯂꯩꯔ ꯊꯝꯃꯤꯅꯦ ꯁꯥꯜꯗꯒꯤ ꯌꯥꯝ ꯌꯥꯎꯕꯅꯦ ꯑꯗꯨꯒ ꯃꯣꯏꯒꯤ ꯑꯆꯧꯕ ꯑꯃ ꯂꯩꯕꯗ ꯃꯆꯥ ꯑꯃꯁꯨ ꯑꯗꯨꯝ ꯌꯥꯎꯖꯕꯅꯦꯕ ꯑꯗꯨ ꯂꯩꯥꯏꯨ ꯀꯩꯁ ꯌꯥꯝ ꯀꯟ ꯇꯥꯡꯕ ꯑꯣꯏꯗꯕꯅꯤ
ꯍꯣꯏ
ꯏꯁꯅꯣꯡ ꯀꯥꯟꯖꯂꯦ
ꯁꯣꯝꯗꯁꯨ ꯆꯨꯔꯛꯑꯦ ꯀꯟꯕꯗꯤ ꯅꯠꯇꯕ ꯈꯔ ꯍꯧꯖꯤꯛ ꯂꯩꯔꯝꯝꯕꯗꯤ ꯈꯔꯗꯤ ꯆꯨꯔꯛꯑꯦ
ꯎꯝ ꯑꯩꯈꯣꯏꯗꯤ ꯀꯜꯂꯛꯑꯦ ꯍꯧꯖꯤꯛꯇ ꯑꯍꯥꯟꯕ ꯇꯥꯕꯅꯤ ꯀꯥꯟꯗꯤ ꯍꯧꯖꯤꯛ ꯀꯟꯁꯜꯂꯑꯦ
ꯈꯔꯥ ꯀꯔꯅ ꯁꯨꯂꯤ ꯆꯣꯗ
ꯅꯣꯡ ꯇꯥꯕꯁꯤ ꯕꯦꯔꯥ ꯀꯥꯏ ꯍꯥꯏꯕ ꯑꯩꯈꯣꯏꯒꯤꯗꯤ ꯀꯩꯒꯤꯅꯣ ꯍꯥꯏꯕꯀꯥꯟꯗ ꯌꯨꯝ ꯌꯨꯝ ꯁꯥꯕ ꯂꯣꯏꯗꯕꯁꯤꯗꯒꯤ ꯍꯥꯏꯥꯏꯊꯣꯔꯛꯄ ꯏꯁꯤꯡ ꯃꯌꯥꯝꯗꯣ ꯃꯤꯗꯨꯅ ꯑꯩꯈꯣꯏ ꯆꯥꯛꯈꯨꯝ ꯀꯩꯀꯥꯁꯦ ꯂꯣꯏ ꯊꯨꯝꯃꯦ ꯍꯥꯏꯕꯦ ꯍꯦꯛꯇ ꯑꯁ ꯌꯥꯝ ꯀꯜꯂꯦ ꯑꯩꯈꯣꯏꯕꯥꯅꯤꯅ ꯋꯥꯔꯤ ꯁꯥꯟꯅꯩꯁꯤꯕꯨ ꯇꯥꯈꯤꯗ ꯀꯣꯏꯁꯤꯕꯨꯣ
ꯇꯥꯅꯤ ꯑꯩ ꯀꯩꯅꯣ ꯅꯣꯡꯃ ꯃꯈꯜ ꯑꯩ ꯀꯣꯏꯅ ꯇꯥꯑ ꯃꯥꯜꯂꯦ ꯑꯗꯨꯒ
ꯇꯥꯏ ꯇꯥꯏ ꯌꯥꯝ ꯀꯟꯅ ꯇꯥꯏ
ꯏꯁꯤꯡ ꯆꯥꯎꯔꯝꯃꯦꯕ ꯀꯩꯅꯣꯝ ꯍꯥꯏꯗꯥꯏꯅꯦ ꯃꯪꯗ ꯑꯗꯒꯤ ꯀꯩꯅꯣꯒ ꯀꯩꯅꯣꯒ ꯐꯥꯔꯝꯃꯦ ꯑꯣ ꯏꯟ ꯆꯤꯡꯗ ꯀꯩꯅꯣꯝ ꯐꯥꯏꯌꯦꯗꯣ ꯀꯥꯎꯔꯦ
ꯍꯣꯏ ꯑꯩ ꯃꯪꯗ ꯎꯔꯝꯕꯗꯨ ꯆꯞ ꯆꯥꯅ ꯊꯣꯛꯇꯣꯔꯤꯕ꯭ꯔꯥ ꯈꯪꯗꯦ ꯇꯧꯖ
ꯀꯩ ꯐꯥꯏ ꯍꯥꯏꯕꯅꯣ ꯏꯟ ꯆꯤꯡꯉꯒ ꯀꯥꯎꯔꯦ
ꯍ ꯆꯤꯡꯕꯗꯅꯦ ꯎꯆꯦꯛ ꯑꯣꯏꯅ ꯎꯆꯦꯛ ꯂꯛꯏꯕ ꯁꯤꯕꯨ ꯍꯧꯅꯕ꯭ꯔꯕ ꯀꯔꯝꯕ ꯃꯪꯗꯥꯥꯅꯣ ꯒ꯭ꯌꯥꯅꯦ ꯇꯥꯗ꯭ꯔꯦ
ꯅꯪꯒꯤ ꯏꯁꯤꯡꯗ ꯃꯀꯨ ꯀꯩꯅꯣ ꯃꯀꯨ ꯃꯪꯗꯤ ꯑꯣꯏꯔꯁꯅ ꯑꯗꯨꯕꯨ ꯎꯄꯥꯜ ꯋꯥꯄꯥꯟꯁꯦ ꯐꯖꯅ ꯊꯨꯝꯖꯩ ꯅꯡꯒꯤ ꯗꯅ ꯇꯣꯡꯐꯝ ꯂꯩꯇꯗꯅ ꯏꯁꯤꯡꯗ ꯇꯥꯎꯊꯔꯛꯒ ꯉꯥ ꯑꯣꯏꯅ ꯂꯩ ꯏꯖ ꯂꯃꯦ
ꯐꯪꯗ ꯑꯗꯨꯁꯨ
ꯑꯝ
ꯅꯪ ꯒꯤ ꯋ꯭ꯁꯤꯗ ꯒ꯭ꯌꯥꯟ ꯇꯥꯗꯦꯗ
ꯎꯝ ꯈꯪꯗꯦ ꯍꯧꯖꯤꯛ ꯅꯣꯡꯃ ꯃꯈꯣꯟ ꯇꯥꯏ ꯆꯨꯔꯛꯄ
ꯍꯣ ꯐꯔꯦ ꯑꯝꯇ ꯇꯥꯗ꯭ꯔꯦ ꯑꯩ
ꯍꯣꯏ ꯍꯣꯏ ꯍꯣꯏ ꯌꯥꯔꯦ ꯌꯥꯔꯦ ꯊꯝꯃꯣ ꯊꯝꯃꯣ ꯀꯣꯟꯒ ꯇꯧꯔꯁꯤ ꯇꯔ ꯇꯣꯂꯣ
ꯊꯝꯃꯣ ꯊꯝꯃꯣ